ꯀꯔꯤꯅꯣ ꯎꯝ ꯇꯧꯔꯣꯏꯗꯅ ꯇꯥꯏꯔꯦ ꯇꯥꯏꯔ
ꯎꯝ ꯀꯩ ꯇꯧꯔꯝꯃꯤꯅꯣ
ꯑꯩꯗꯣ ꯃꯄꯥꯟꯗ ꯐꯝꯃꯒꯅꯦ ꯍꯪꯆꯇꯤꯛ ꯂꯥꯡꯉꯤ ꯁꯥꯕꯅ ꯍꯧꯖꯤꯛꯀꯥꯟꯁꯤ ꯀꯣ
ꯍꯣꯏꯅꯦ ꯑꯩꯈꯣꯏꯁꯨ ꯁꯥꯕꯅ ꯍꯆꯨꯁꯦ ꯑꯩꯁꯨ ꯃꯄꯥꯟꯗ ꯈꯤꯇꯪ ꯂꯥꯡꯑꯒꯦꯅ ꯊꯣꯔꯛꯄꯅꯤ ꯑꯗꯨꯗꯨꯒꯅꯦ ꯑꯩꯁ ꯋꯥꯈꯜ ꯌꯥꯝ ꯅꯨꯡꯉꯥꯏꯇ꯭ꯔꯦꯕ ꯑꯩꯈꯣꯏꯒꯤ ꯑꯦꯛꯖꯥꯝ ꯇꯧꯔꯨꯕꯅꯦꯕ ꯑꯗꯨ ꯑꯦꯛꯖꯥꯝꯗꯣ ꯍꯌꯦꯡ ꯍꯧꯗꯣꯏꯅꯦꯕ ꯑꯗꯨꯗꯨꯒꯅꯦ ꯑꯩꯁꯦ ꯀꯦꯟ ꯕꯦꯟꯁꯇ ꯐꯝꯗꯣꯔꯦ ꯍꯥꯏꯕꯗꯨꯗꯣ ꯈ꯭ꯋꯥꯏ ꯍꯧꯔꯛꯄꯒꯤ ꯃꯃꯥꯡ ꯆꯈꯠꯂꯒ ꯊꯥꯕ ꯕꯦꯟꯁꯅꯦ ꯍꯥꯏꯕ ꯑꯗꯨ ꯁꯦꯀꯦꯟ ꯕꯦꯟꯁꯇ ꯐꯝꯗꯣꯔꯤ ꯑꯗꯣ ꯑꯩ ꯏꯃꯥꯡꯗ ꯐꯝꯕ ꯅꯨꯄꯥꯗꯣ ꯑꯗꯨꯁꯨ ꯃꯥꯁꯨ
ꯏꯃꯅ ꯅꯨꯄꯤ ꯑꯃ ꯐꯝꯃꯅꯤꯗꯅ ꯑꯗꯨꯒ ꯃꯥꯁꯨ ꯌꯥꯝ ꯆꯈꯠꯂꯅꯦꯕ ꯊꯥꯗꯣꯏꯁꯦ ꯑꯗꯨꯒ ꯑꯩ ꯐꯝꯃꯅꯤꯗꯅ ꯑꯗꯨꯒ ꯃꯔꯛꯁꯤꯗꯅꯅꯦ ꯄꯤꯂꯔ ꯂꯩꯕꯒꯤꯅꯦ ꯄꯤꯂꯔꯁꯤꯅ ꯊꯠꯂꯅꯦꯕ ꯑꯃꯨꯛ ꯈꯪꯕ꯭ꯔꯥ ꯑꯗꯨꯗꯤ ꯑꯩ ꯃꯅꯤꯡꯁꯦ ꯍꯥꯡꯉꯔꯣꯏꯗ꯭ꯔꯥ
ꯍꯣꯏꯅꯦ
ꯑꯗꯨꯒ ꯃꯤ ꯑꯃꯨꯛ ꯂꯩ ꯑꯗꯨꯃꯥꯏꯅ ꯇꯧꯗꯣꯏꯅꯦꯕ ꯑꯩ ꯀꯞꯅꯤꯡꯉꯦ ꯀꯃꯥꯏꯅ ꯇꯧꯗꯣꯏꯅꯣ ꯑꯗꯨꯕꯨꯣ
ꯑꯁ ꯀꯃꯥꯏꯅ ꯇꯧꯗꯣꯏꯅꯣ ꯑꯗꯨꯕꯨꯣ
ꯑꯩ ꯃꯤꯌꯖꯤꯦꯗꯪꯪ ꯆꯣꯡꯈꯠꯂꯛꯑꯦ ꯍꯥꯏꯕ ꯑꯩꯗꯤ ꯑꯁ ꯑꯗꯨꯃꯥꯏꯅ ꯇꯧꯕꯁꯦ ꯍꯥꯏꯗꯤ ꯑꯩ ꯃꯔꯛ ꯑꯩ ꯃꯔꯛꯇ ꯃꯤ ꯂꯩꯇꯕꯒꯤ ꯑꯗꯨꯃꯥꯏꯅ ꯍꯥꯡꯕꯒꯤ ꯊꯕꯛꯁꯦ ꯅꯍꯥꯟꯋꯥ ꯑꯩꯅ ꯀ꯭ꯂꯥꯁ ꯇꯦꯟ ꯀꯥꯕꯒꯤ ꯑꯦꯛꯖꯥꯝ ꯊꯥꯕ ꯀꯥꯟꯗꯁꯨ ꯇꯧꯈ꯭ꯔꯦꯕ ꯑꯗꯨꯃꯥꯏꯅ ꯑꯃꯨꯛ ꯍꯥꯏꯗꯤ ꯑꯩ ꯑꯩ ꯃꯅꯤꯡꯁꯤ ꯃꯤ ꯑꯃꯐ ꯈꯥꯡꯗꯕꯤꯗ ꯑꯁꯅꯥꯀꯂꯣꯝ ꯅꯥꯀꯟꯗ ꯑꯃ ꯊꯩꯗꯣꯛꯑ ꯄꯦꯟꯁꯦ ꯊꯥꯈꯤꯕ ꯑꯣꯏꯕꯒꯤ
ꯑꯩ ꯈꯪꯉꯦ ꯑꯩ ꯈꯪꯉꯦ ꯑꯗꯨꯏꯗꯣ ꯑꯩ ꯅꯤꯡꯁꯤꯡꯉꯦ
ꯍꯣꯏꯌꯦ ꯑꯗꯨꯃꯥꯏꯅ ꯍꯥꯡꯉ ꯊꯥꯕꯩ ꯃꯅꯤꯡꯁꯤꯗ ꯑꯣꯖꯥ ꯂꯩꯐꯝꯁꯤ ꯑꯣꯏꯕ ꯑꯗꯣ ꯍꯥꯏꯗꯤ ꯎꯝ ꯑꯩꯅ ꯄꯥꯔꯛꯄ ꯈꯔꯗꯨꯁꯨ ꯏꯕꯨꯗꯤ ꯏꯅꯤ ꯑꯗꯨ ꯑꯣꯏꯔꯁꯨ ꯑꯣꯖꯥ ꯁꯨꯝ ꯂꯩꯁꯤꯗ ꯂꯩ ꯕ ꯍꯥꯏꯁꯦ ꯑꯩꯈꯣꯏꯗ ꯎꯝ ꯑꯃ ꯀꯩ ꯍꯥꯏꯅꯤ ꯏꯤ ꯀꯤꯕꯣꯏ ꯏꯕ ꯉꯝꯕꯣꯏ ꯉꯝꯗꯕꯣꯏ ꯇꯧꯗ꯭ꯔꯣꯅꯦ ꯑꯗꯨꯃꯥꯏꯅ ꯇꯧꯔꯅꯤ ꯍꯥꯏꯕ ꯑꯩ ꯀꯞꯅꯤꯡꯉꯦ ꯀꯃꯥꯏ ꯑꯗꯨꯣꯏꯅꯣ
ꯑꯁ ꯅꯪ ꯈꯔꯗꯤ ꯄꯥꯔꯕ ꯅꯠꯇ꯭ꯔꯣ
ꯍꯣꯏ ꯈꯤꯇꯪꯕꯨꯗꯤ ꯄꯥꯔꯦ ꯄꯥꯕ ꯍꯥꯏꯁꯦ ꯑꯗꯨꯑꯣꯏꯁꯨ
ꯍ ꯄꯥꯔ ꯇꯣꯁꯤ ꯌꯥ ꯌꯥꯝꯃꯦ ꯍꯥꯏꯕ ꯑꯗꯨꯗ ꯑꯩꯅ ꯇꯧꯔꯤꯁꯤꯒ ꯑꯗꯩꯗꯤ ꯎꯝ ꯀꯞꯅꯤꯡꯉꯦ
ꯍꯌꯦꯡ ꯅꯃꯥ ꯀꯌꯥꯅꯣ
ꯍꯌꯦꯡꯁꯦ ꯁꯤꯕꯨꯗꯤ ꯀꯩꯅꯣꯅꯦꯕ ꯑ ꯌꯥꯝꯗꯕꯤꯅꯦꯕ ꯃꯥꯔꯛꯁꯦ ꯑꯗꯩꯗꯤ ꯑꯗꯨꯗꯤ ꯀꯩꯅꯣꯗ ꯑꯣꯟꯂꯥꯏꯟꯗ ꯊꯥꯗꯣꯏꯔꯥ ꯅꯠꯇ꯭ꯔꯒ ꯑꯣꯐꯂꯥꯏꯟ ꯊꯥꯗꯣꯏꯔꯕꯨꯗꯤ ꯈꯪꯗ꯭ꯔꯦ ꯇꯣꯏꯁꯨ ꯑꯣꯟꯂꯥꯏꯅ ꯊꯥꯅꯤ ꯍꯥꯏꯕꯅ ꯌꯥꯝ ꯌꯥꯝ ꯅꯩꯌꯦ ꯑꯗꯨꯗꯤ ꯑꯦꯝ ꯁꯤ ꯀ꯭ꯌꯨ ꯉꯥꯛꯇꯅꯦꯕ ꯊꯥꯗꯣꯏꯁꯦ ꯑꯇꯣꯞꯄ ꯀꯩꯅꯣꯅ ꯂꯧꯕ ꯑꯣꯏꯗꯣꯏꯕ
ꯑꯗꯨꯏꯗꯨꯒꯅꯦ ꯃꯊꯪ ꯃꯈꯩꯗ ꯑꯩꯗꯤ ꯑꯗꯨꯝ ꯌꯣꯡ ꯂꯣꯏ ꯐꯩ ꯑꯩꯁꯤꯕꯨ ꯀꯃꯥꯏꯅ ꯇꯧꯗꯣꯏꯅꯣ ꯍꯥꯏꯕ ꯀꯩꯇꯧꯕꯩꯔꯣ ꯅꯝꯕꯔꯗꯨꯣ ꯃꯀꯨꯗ ꯂꯩꯔꯝꯃꯤꯅꯣ ꯑꯩ ꯀꯥꯞꯅꯤꯡꯉꯦ
ꯑꯗꯨ ꯅꯪꯒꯤ ꯅꯍꯥꯟ ꯑꯥꯏ ꯀꯥꯔꯗ ꯌꯨꯝꯗ ꯊꯛꯂꯝꯃꯦ ꯍꯥꯏꯕꯗꯨꯗꯤ ꯄꯨꯔꯛꯑꯕ꯭ꯔꯥ
ꯄꯨꯔꯛꯇꯦ ꯑꯗꯨꯁꯨ ꯍꯥꯏꯀ ꯌꯥꯟꯗꯕꯤꯗ ꯑꯗꯨꯝ ꯆꯠꯂꯅꯤ ꯍꯥꯏꯗꯤ ꯑꯦꯛꯖꯥꯝ ꯊꯥꯕꯗꯨꯁꯨ
ꯑꯣ ꯍꯌꯦꯡ ꯊꯣꯛꯑ ꯃꯇꯨꯡ ꯇꯥꯡ ꯀꯌꯥꯗ ꯑꯃꯨꯛ ꯊꯣꯛꯄꯅꯣ
ꯍꯌꯦꯡ ꯊꯣꯛꯑꯒꯅꯦ ꯇꯥꯡ ꯃꯥꯄꯜꯗ ꯑꯃꯨꯛ ꯊꯣꯛꯑꯦ
ꯇꯥꯡ ꯃꯥꯄꯜ ꯄꯩꯈꯥꯅ ꯄꯨꯡ ꯀꯌꯥꯗꯩ
ꯄꯨꯡ ꯇꯔꯥꯃꯥꯊꯣꯏꯗꯒꯤꯩ ꯍꯧꯗꯣꯏꯅꯦ ꯄꯩꯁꯥ ꯄꯩꯈꯥꯕꯨꯗꯤ
ꯎꯝ
ꯑꯗꯨ ꯅꯪꯅ ꯂꯥꯛꯅꯤ ꯍꯥꯏꯕꯗꯨꯗꯤ ꯅꯪ ꯃꯇꯥꯡ ꯆꯥꯈꯤꯗ꯭ꯔꯕꯣ ꯂꯥꯛꯑꯔꯣꯏꯗ꯭ꯔꯕꯣ ꯅꯠꯇ꯭ꯔꯒꯅ ꯅꯪꯒ ꯀꯩꯅꯣ ꯇꯧꯕꯗꯨꯣ ꯅꯣꯏ ꯃꯥ ꯌꯨꯝꯗ ꯑꯗꯨꯝ ꯂꯩꯔꯗꯣꯏꯔ ꯅꯠꯇ꯭ꯔ ꯔꯔꯣꯏ ꯇ ꯑ
ꯀꯥꯔꯛꯀꯅꯤꯌꯦ ꯇꯥꯡ ꯃꯥꯄꯜꯗꯣ ꯑꯗꯨꯗ ꯏꯕꯥꯅꯤꯁꯦ ꯇꯥꯡ ꯅꯤ ꯃꯄꯥꯟꯗ ꯆꯠꯁꯦꯅ ꯍꯥꯏꯅꯕꯅꯦꯕ ꯑꯩꯒꯤ ꯊꯕꯛꯁꯨ ꯂꯣꯏꯁꯤꯟꯕ ꯃꯥꯏ ꯊꯕꯛꯁꯨ ꯂꯣꯏꯁꯤꯟꯕ ꯆꯠꯁꯦꯅ ꯍꯥꯏꯅꯕꯅꯦꯕ ꯑꯗꯨꯒꯅꯦ ꯇꯥꯡ ꯅꯤꯄꯥꯜꯁꯦ ꯃꯥꯁꯤ ꯆꯠꯇꯕ ꯌꯥꯗꯕ ꯊꯕꯛ ꯑꯃ ꯂꯩꯔꯦ ꯅꯍꯠ ꯋꯥ ꯑꯗꯨꯅ ꯃꯥꯅ ꯇꯥꯡ ꯃꯥꯄꯜꯗꯨꯗ ꯑꯣꯏꯅ ꯆꯠꯂꯁꯤ ꯍꯥꯏꯔꯛꯄꯅꯦꯕ
ꯑꯗꯨ ꯇꯥꯡ ꯃꯥꯄꯜꯁꯦ ꯅꯣꯏ ꯀꯌꯥꯝ ꯉꯟꯅ ꯂꯥꯛꯀꯅꯤ
ꯇꯥꯡ ꯃꯥꯄꯜꯗ ꯂꯥꯛꯄ ꯍꯥꯏꯁꯦ ꯑꯌꯨꯛꯇꯣ ꯌꯥꯝ ꯊꯦꯡꯅꯗꯤ ꯂꯥꯛꯑꯣꯏ ꯑꯗꯨꯝ ꯍꯥꯏꯗꯤ ꯑꯗꯨꯗ ꯌꯧꯔꯛꯄꯗ ꯄꯨꯡ ꯇꯔꯥ ꯇꯥꯗꯕ
ꯑꯣ ꯐꯔꯦ ꯑꯗꯨꯑꯣꯏꯗꯤ ꯑꯗꯨꯗ ꯅꯪ ꯑꯗꯨ ꯂꯥꯛꯄꯩꯗꯣ ꯑꯗꯨꯗ ꯅꯪꯗꯣ ꯑꯩꯈꯣꯏꯗ ꯑꯝꯇ ꯆꯠꯄꯤꯔꯨꯔꯣ ꯑꯗꯨꯑꯣꯏꯗꯤ ꯑꯗꯨꯒ ꯅꯪꯅ ꯄꯨꯕꯤꯔꯛꯑꯣ ꯑꯣꯏꯅ ꯑꯗꯨꯗꯨꯒ ꯅꯪꯅ ꯄꯨꯔꯛꯇꯧꯕ ꯑꯃꯁꯨ ꯂꯩꯌꯦꯕ ꯑꯩꯒꯤ ꯀꯥꯡꯕꯗ ꯂꯩꯍꯧꯕꯗꯣ ꯑꯗꯨ ꯅꯪꯔꯛꯑꯣ ꯑꯗꯨꯏꯗꯨꯒ ꯀꯩꯅꯣ ꯇꯧꯗꯣꯅꯦ ꯎꯝ ꯑꯩ ꯅꯍꯥꯗꯨꯁꯨ ꯀꯥꯎꯔꯝꯃꯦꯕ ꯑꯗꯨꯒ ꯑꯩ ꯀꯥꯔꯛꯀꯅꯦꯕ ꯑꯩꯅ ꯀꯥꯎꯔꯝꯃꯤꯁꯦ ꯑꯗꯨꯏꯗꯨꯅ ꯅꯪ ꯂꯥꯛꯄꯗ ꯄꯨꯔꯛꯑꯣ ꯑꯗꯨꯒ ꯍꯥꯏꯔꯛꯑꯣ ꯑꯗꯨ ꯏꯕꯥꯅꯤ ꯑꯗꯨꯝ ꯃꯇꯝꯗꯣ ꯍꯥꯏꯗꯤ ꯍꯥꯏꯅꯔꯒ ꯊꯦꯡꯅꯐꯝꯗꯣ ꯌꯥꯏꯗꯅ ꯌꯦꯡꯉꯒ ꯅꯪꯒꯤꯁꯨ ꯍꯥꯏꯅꯔꯒ ꯆꯠꯀꯗꯕꯗꯨꯅ ꯀꯩ ꯀꯩꯅꯣ ꯈꯪꯉꯒ
ꯑꯩꯗꯤ ꯃꯊꯥꯁꯤ ꯌꯥꯝ ꯁꯥꯈ꯭ꯔꯦ ꯑꯩ ꯀꯣꯛꯁꯤ ꯀꯩꯅꯣꯝ ꯇꯧꯈ꯭ꯔꯦ ꯍꯧꯖꯤꯛ ꯀꯃꯥꯏꯗꯨꯅ ꯅꯠꯇꯧꯏꯁꯨ
ꯑꯁ ꯑꯗꯨꯃꯥꯏꯅ ꯌꯥꯝ ꯈꯟꯖꯤꯜꯂꯨꯅꯨꯁꯦ ꯑꯗꯨꯝ ꯊꯣꯛ ꯑꯄ ꯑꯃ ꯂꯥꯛꯆꯅꯤ ꯈꯜꯂꯒ ꯇꯧꯋ ꯅꯠꯇ꯭ꯔ ꯑꯗꯨꯃꯥꯏꯅ ꯍꯦꯟꯅ ꯈꯟꯖꯤꯜꯂꯗꯤ ꯅꯪꯅ ꯄꯥꯈꯤꯕ ꯃꯈꯩꯗꯨꯁꯨ ꯀꯥꯎꯒ ꯅꯤ ꯑꯗꯨꯅ
ꯑꯗꯨꯕꯨꯗꯤ ꯆꯨꯝꯃꯦ ꯑꯗꯒꯤ ꯑꯩꯁꯦ ꯍꯟꯗꯛꯁꯦ ꯂꯥꯏꯛ ꯄꯥꯕꯁꯦ ꯈꯔ ꯋꯥꯠꯂꯦꯕ ꯑꯩ ꯈꯪꯉꯦꯕ ꯑꯩꯅ ꯈꯪꯖꯩꯌꯦꯕ ꯑꯗꯨ ꯃꯃꯥꯡꯗꯕꯨ ꯍꯧꯕ ꯂꯥꯏꯔꯤꯛꯇꯣ ꯃ ꯄꯥꯔꯒ ꯍꯦꯛꯇ ꯏꯕ ꯑꯦꯛꯖꯥꯝꯗꯨ ꯐꯥꯎꯕ ꯑꯩꯅ ꯀꯩꯁꯨ ꯑꯦꯛꯁꯄꯦꯛ ꯇꯧꯕ ꯃꯥꯔꯛꯇꯣ ꯀꯩꯁꯨ ꯐꯪꯗꯦꯕꯀꯣ ꯑꯗꯣ ꯍꯟꯗꯛꯁꯤꯗꯤ ꯑꯩꯅ ꯈꯔꯒꯁꯨ ꯄꯥꯗ꯭ꯔꯦ ꯑꯗꯩꯗꯤ ꯄꯥꯒ ꯄꯥꯈꯠꯄꯅꯦ ꯑꯩꯕꯨ ꯀꯃꯥꯏꯅ ꯇꯧꯗꯣ ꯀꯝꯅꯤꯡꯉ ꯎ
ꯄꯥꯈꯠꯇꯅꯦ ꯐꯖꯅ ꯏꯔꯨꯁꯦ ꯀꯄꯛꯀꯅꯨ ꯀꯄꯛ ꯀꯅꯨ
ꯑꯩꯁꯦ ꯉꯁꯤꯗꯤꯦ ꯋꯥꯈꯜꯁꯦ ꯉꯁꯤ ꯉꯁꯤꯗꯩ ꯅꯠꯇꯦ ꯉꯁꯤꯒꯤ ꯋꯥꯈꯜꯁꯦ ꯏꯅꯨꯡ ꯅꯨꯡꯉꯥꯏꯇ꯭ꯔꯤꯕ ꯍꯧꯖꯤꯛ ꯋꯥꯔꯜ ꯀꯞ ꯇꯧꯋꯤꯗꯅ ꯑꯗꯨꯁꯨ ꯑꯩꯅ ꯄꯥꯝꯖꯕꯗꯣ ꯀꯥꯗ꯭ꯔꯦ ꯀꯞꯄꯦ ꯃꯥꯁꯨ ꯃꯥ ꯎꯕꯗ ꯑꯩꯁꯤꯦ ꯀꯞꯅꯤꯡꯉꯦ ꯊꯝꯃꯣꯏꯁꯤ ꯅꯤꯛ ꯅꯤꯛ ꯅꯤꯛ ꯂꯥꯎꯔꯦ ꯁꯦꯒꯥꯏꯔꯦꯕ
ꯃꯥꯒꯤ ꯃꯤ ꯌꯥꯝ ꯀꯞꯅꯕꯩ ꯊꯥꯒꯠꯂꯛꯑꯦ
ꯀꯞꯅꯅꯤ ꯍꯥꯏꯕ ꯃꯥꯗꯤ ꯀꯩꯁꯨ ꯂꯥꯟꯖꯗꯕ ꯃꯥꯗꯤ ꯑꯐꯕ ꯃꯤꯅꯤ ꯍꯥꯏꯕ ꯃꯤ ꯃꯥꯒꯤꯗꯤ ꯍꯦꯇꯔꯁꯇꯣ ꯌꯥꯝ ꯀꯩꯁꯨ ꯂꯩꯖꯗꯕꯅꯦꯕ ꯃꯥꯗꯤ ꯑꯗꯨꯝ ꯃꯤ ꯃꯤꯈꯩꯁꯦ ꯄꯥꯝꯅꯩꯌꯦ ꯃꯥꯁꯦ ꯅꯨꯡꯁꯤꯅꯩꯌꯦꯕ ꯍꯥꯏꯔ ꯃꯥꯣ ꯍꯥꯏꯗꯤ ꯑꯩꯁꯨ ꯌꯥꯝ ꯈꯪꯕꯕꯨꯠꯇꯦ ꯗꯦꯠꯇꯨꯁꯨ ꯑꯩꯅ ꯁꯨꯝ ꯈꯟꯖꯕꯗ ꯑꯩꯅ ꯁꯨꯝ ꯈꯟꯕ ꯀꯥꯟꯗ ꯃꯥꯗꯤ ꯍꯥꯏꯗꯤ ꯍꯣꯏ ꯎ ꯈꯠꯅꯔꯗꯤ ꯑꯃꯅ ꯀꯥꯕ ꯑꯃꯅ ꯄꯣꯕ ꯍꯥꯏꯁꯤ ꯑꯗꯨꯝ ꯇꯧꯔꯕ ꯇꯧꯗꯧꯕ ꯊꯕꯛꯅꯦ ꯑꯗꯨ ꯑꯣꯏꯔ ꯑꯗꯨꯒꯤ ꯑꯣꯏꯅ ꯈꯟꯕ ꯃꯥꯁ ꯃꯥꯅ ꯁꯥꯟ ꯄ꯭ꯂꯦ ꯅꯨꯡ ꯒꯤ ꯑꯣꯏ ꯃꯑꯣꯡꯗ ꯃꯜꯂꯒ ꯍꯥꯏꯗꯤ ꯊꯋꯥꯏ ꯍꯛꯆꯥꯡ ꯌꯥꯎꯅ ꯇꯧꯕꯒꯤ ꯃꯑꯣꯡꯗ ꯁꯨꯝ ꯑꯃ ꯃꯥꯟꯖꯕ ꯑꯗꯣ ꯑꯩꯅ ꯑꯩꯁꯨ ꯀꯌꯥꯝ ꯈꯪꯕꯕꯨꯗꯤ ꯅꯠꯇꯦ ꯑꯗꯨ ꯑꯣꯏꯁꯨ ꯁꯨꯝ ꯃꯥꯜꯂꯦꯕ ꯑꯩ ꯋꯥꯈꯟꯗ ꯑꯩꯅꯁꯨ ꯃꯥꯁꯦ ꯈꯔꯁꯨ ꯅꯨꯡꯁꯤ ꯊꯤꯕꯒꯤꯔ ꯀꯩꯅꯣ ꯈꯪꯗꯦꯕ ꯑꯣ ꯃꯥꯅ ꯀꯞꯄꯗꯣ ꯑꯩ ꯊꯋꯥꯏꯁꯦ ꯌꯥꯝ ꯉꯥꯏꯇꯦꯗꯣ
ꯍꯣꯏꯑ ꯑꯩ ꯌꯥꯝ ꯎꯏꯌꯦ ꯃꯥꯒꯤ ꯀꯞꯅꯕ ꯃꯤ ꯌꯥꯝꯅ
ꯀꯄꯝꯅꯤ ꯍꯥꯏꯕ ꯃꯤ ꯃꯈꯩꯁꯦ ꯂꯣꯏꯅ ꯀꯥꯏꯅꯔꯕꯅꯦ ꯍꯥꯏꯕ ꯊꯝꯃꯣꯏꯁꯦ ꯑꯗꯨꯗꯣ ꯃꯣꯏꯒꯤ ꯃꯥꯁꯦ ꯃꯈꯣꯡꯁꯨ ꯃꯥꯁꯦ ꯗꯥꯎꯁꯨ ꯈꯔ ꯌꯥꯖꯗꯕ ꯃꯈꯣꯡ ꯈꯔ ꯁꯣꯛ ꯑꯗꯩꯗꯤ ꯑꯃ ꯀꯩꯅꯣꯝ ꯇꯧꯔꯦ ꯃꯥꯁꯤ ꯑꯗꯨꯝ ꯅꯥꯕꯒꯤ ꯒꯤ ꯑꯗꯩꯗꯤ ꯑꯗꯨꯝ ꯗꯥꯎ ꯌꯥꯗꯕꯒꯤ ꯁꯣꯛꯄꯒꯤ ꯇꯔꯟꯁꯤꯁꯨ ꯃꯥꯁꯨ ꯑꯣꯏꯌꯦꯕ ꯑꯗꯣ ꯍꯟꯗꯛꯇꯁꯨ ꯁꯣꯛꯄꯅꯦꯕ ꯃꯥꯁꯦ ꯑꯗꯣ ꯁꯣꯛꯑꯦ ꯁꯣꯛꯑꯒ ꯀꯩꯅꯣ ꯇꯧꯕ ꯈꯔ ꯂꯩꯔꯨꯔꯒ ꯑꯗꯣ ꯍꯟꯗꯛꯇꯤ ꯐꯔꯦ ꯅꯪ ꯌꯥꯎꯕ ꯄꯨꯂꯞ ꯌꯥꯔꯅꯤ ꯍꯥꯏꯗꯤ ꯍꯥꯏꯈ꯭ꯔ ꯍꯥꯏ ꯃꯦ ꯍꯧꯕ ꯐ ꯑꯣꯗꯤ ꯌꯥꯎꯔꯅ ꯑꯗꯨꯒ ꯃꯥꯗꯣ ꯍꯥꯏꯗꯤ ꯑꯗꯨꯒ ꯌꯥꯎꯔꯛꯇ꯭ꯔꯦ ꯍꯥꯞ ꯃꯇꯨꯡꯗ ꯃꯥꯁꯦ ꯂꯣꯏꯔꯝꯗꯥꯏꯒꯤꯗꯨꯗ ꯑꯣꯏꯅ ꯌꯥꯎꯔꯛꯑꯦ ꯌꯥꯎꯔꯛꯑꯕ ꯃꯇꯨꯡ ꯨꯡ ꯁꯤꯗꯁꯨꯅꯦ ꯍꯥꯏꯗꯤ ꯃꯥꯅ ꯌꯥꯎꯔꯕ ꯃꯃꯥꯡ ꯐꯥꯎꯉꯩꯁꯤꯕꯨꯗꯤ ꯒꯣꯁꯦ ꯆꯟꯗ꯭ꯔꯒ ꯑꯗꯨꯒ ꯃꯣꯏꯗꯣ ꯃꯣꯏꯒ ꯁꯥꯟꯅꯔꯤꯕ ꯇꯤꯝꯁꯦ ꯈꯔꯁꯨ ꯆꯥꯎꯕ ꯍꯥꯏꯇꯥꯔꯦ ꯑꯗꯨꯗꯨꯅꯅꯦ ꯃꯣꯏꯁꯦ ꯌꯥꯝꯅ ꯂꯥꯏꯅ ꯂꯥꯏꯅ ꯅꯝꯊꯨꯕꯤꯔꯦꯕ ꯑꯗꯩꯗꯤ ꯃꯥꯅ ꯂꯥꯁꯇꯕꯨꯗꯤ ꯒꯣꯜ ꯑꯃ ꯆꯜꯂꯦ ꯄꯦꯅꯥꯜꯇꯤ ꯀꯥꯎꯔꯒ
ꯎꯝ
ꯑꯗꯨꯁꯨ ꯑꯁ ꯍꯥꯏꯗꯤ ꯎꯄꯥꯏꯗꯤ ꯂꯩꯖꯗ꯭ꯔꯦꯗꯅ ꯑꯅꯤ ꯆꯟꯁꯤꯟꯈ꯭ꯔꯕꯅꯤꯅ ꯃꯇꯝꯗꯨꯅ ꯂꯩꯔꯛꯇ꯭ꯔꯕꯅꯤꯅ ꯑꯗꯨ ꯅꯪꯗꯤ ꯌꯦꯡꯗ꯭ꯔꯣ ꯋꯥ ꯀꯞꯀꯥꯁꯦ
ꯑꯩꯗꯤ ꯋꯥꯔꯜ ꯀꯞꯇꯨ ꯌꯦꯡꯗꯤꯌꯦ ꯑꯩꯁꯦ ꯀꯩꯒꯤꯅꯣ ꯈꯪꯗꯦ ꯑꯩꯅ ꯌꯦꯡꯗ꯭ꯔꯤꯁꯦ
ꯑꯁ ꯑꯩꯗꯤ ꯑꯩꯁꯨꯅꯦ ꯀꯩꯁꯨ ꯕꯣꯜꯁꯦ ꯌꯥꯝꯅ ꯊꯋꯥꯏ ꯌꯥꯎꯕ ꯑꯗꯨꯗꯣ ꯑꯣꯗꯥꯥꯕꯨꯗꯤ ꯀꯩꯝ ꯅꯠꯇꯦ ꯑꯗꯨꯑꯣꯏꯁꯨ ꯑꯩ ꯁꯨꯝ ꯑꯩꯁꯨ ꯀꯩꯒꯨꯝꯕ ꯅꯨꯄꯥ ꯑꯣꯏꯔꯝꯃꯗꯤ ꯑꯩꯁꯨ ꯁꯥꯟꯅꯔꯝꯒꯅꯤ ꯀꯥꯏ ꯈꯜꯂꯦꯕ ꯍꯥꯏꯅ ꯍꯦꯛꯇ ꯌꯥꯝ ꯍꯩꯔꯒ ꯕ ꯅꯠꯇ꯭ꯔ ꯑꯗꯨꯝ ꯈꯔ ꯄꯥꯝ ꯁꯥꯟꯅꯕꯤꯗꯣ ꯑꯗꯨꯃ ꯇꯔ ꯑꯩ ꯋꯥꯈꯜꯗ ꯁꯨꯝ ꯈꯜꯂꯦ ꯑꯗꯨꯗꯨꯒꯅꯦ ꯑꯩꯗ ꯁꯨꯝ ꯑꯇꯣꯞꯄ ꯀꯩꯅꯣꯃꯩꯗꯤ ꯌꯥꯝ ꯊꯣꯏꯅ ꯈꯪꯗꯦꯕ ꯑꯩꯅ ꯁꯨꯝ ꯈꯔ ꯈꯔ ꯈꯪꯕ ꯑꯩꯅ ꯈꯔ ꯄꯥꯝꯖꯕ ꯃꯈꯩꯁꯦ ꯁꯤꯁꯤꯒꯤ ꯁꯨꯝ ꯈꯔ ꯈꯔ ꯌꯦꯡꯖꯕꯅꯦꯕ ꯑꯗꯨꯗꯁꯨ ꯑꯃꯨꯛ ꯄꯣꯊꯣꯛꯈ꯭ꯔꯕꯅꯤꯅ ꯑꯩꯁꯦ ꯕꯤꯠ ꯂꯩꯇꯔꯦ ꯍꯥꯏꯕ
ꯅꯨꯡꯉꯥꯏꯇꯦ ꯌꯥꯝꯅ ꯑꯁ ꯃꯥꯗꯣ ꯑꯗꯨꯝ ꯃꯁꯛꯇꯣ ꯎꯕꯗ ꯑꯗꯨꯝ ꯅꯨꯡꯁꯤꯕꯗꯨꯗꯤ ꯐꯥꯎꯍꯜꯂꯦꯕ
ꯅꯨꯡꯁꯤꯕꯅꯦꯃꯤ ꯃꯥꯗꯤ ꯎ ꯆꯜꯂꯦ ꯌꯥꯝꯅ ꯑꯗꯣ ꯅꯪꯕꯨ ꯉꯁꯤ ꯀꯩꯀꯩ ꯏꯟꯁꯥꯡ ꯆꯥꯔꯒꯦ ꯑꯝꯇ ꯍꯥꯏꯔꯛꯑꯣ
ꯑꯣ ꯉꯁꯤꯗꯣ ꯄꯣꯡ ꯍꯋꯥꯏꯒ ꯁꯦꯕꯣꯠꯀꯗꯣ ꯑꯗꯨꯗꯣ ꯊꯣꯡꯉꯦ ꯆꯝꯅ ꯑꯗꯨꯒꯅꯦ ꯊꯥꯡꯖꯤꯡ ꯑꯃ ꯃꯦꯠꯂꯦ ꯑꯗꯨꯒꯅꯦ ꯌꯦꯔꯨꯝ ꯑꯃꯒ ꯍꯧꯔꯒ ꯆꯥꯔꯛꯑꯦ ꯑꯩꯗꯣ ꯅꯪꯗꯤ ꯀꯔꯤ ꯆꯥꯔꯝꯃꯣ
ꯑꯣ ꯍꯥꯎꯅꯤ ꯅꯪꯒꯤ ꯏꯟꯁꯥꯡꯗꯨꯁꯨ ꯑꯗꯣ ꯑꯩꯈꯣꯏꯗꯤ ꯉꯁꯤꯗꯤ ꯀꯩꯅꯣ ꯆꯥꯏ ꯑ ꯉꯥ ꯀꯧꯇꯥꯗꯣ ꯊꯣꯡꯉꯒ ꯑꯣꯏꯅ ꯆꯥꯔꯁꯦꯅ ꯉꯥ ꯀꯧꯇꯥ ꯊꯣꯡꯉꯒ ꯆꯥꯔꯦ ꯑꯗꯨꯏꯗꯨꯒ ꯀꯩꯅꯣ ꯇꯧꯔꯦ ꯎꯝ ꯃꯣꯔꯣꯛ ꯑꯃ ꯃꯦꯠꯂꯦ ꯃꯤ ꯃꯤꯒ ꯇꯧꯔꯒ ꯑꯗꯨꯏꯗꯨꯒ ꯑꯣꯏꯅ ꯆꯥꯈ꯭ꯔꯦ
ꯍꯏꯌꯦ ꯄꯩ ꯈꯥꯝ ꯍꯥꯏꯔꯣ ꯍꯥꯏꯔꯣ
ꯑꯗꯣ ꯈꯪꯗꯦ ꯍꯧꯖꯤꯛꯁꯦ ꯄꯨꯛꯁꯦ ꯈꯔ ꯈꯔ ꯅꯨꯡꯉꯥꯏꯔꯛꯇ꯭ꯔꯦꯕ ꯀꯩꯅꯣ ꯇꯧꯕꯩꯔ ꯀꯩꯅꯣ ꯈꯪꯗꯦꯕ ꯉꯁꯥꯏ ꯀꯩꯅꯣ ꯈꯔ ꯆꯥꯥꯁꯜꯂꯨꯕꯗꯣ ꯑꯗꯨꯒꯤꯔ ꯈꯪꯗꯦ ꯄꯨꯛꯁꯦ ꯈꯔ ꯅꯨꯡꯉꯥꯏꯇ꯭ꯔꯦ ꯑꯗꯨꯏꯗꯨꯅ ꯎ ꯏꯁꯤꯡ ꯈꯔ ꯊꯛꯆ ꯆꯤꯟꯒꯗ꯭ꯔꯥ ꯈꯪꯗꯦ
ꯊꯛꯆꯤꯜꯂꯣ ꯊꯛꯆꯤꯜꯂꯣ ꯏꯁꯤꯡꯗꯣ ꯌꯥꯝꯅ ꯑꯗꯨꯃꯥꯏꯅ ꯃꯣꯔꯣꯛꯀꯨꯝꯕ ꯆꯥꯔꯨꯕ ꯏꯄꯣꯛ ꯅꯨꯡꯉꯥꯏꯇꯕꯗꯣ ꯏꯁꯤꯡꯒꯨꯝꯕ ꯌꯥꯝ ꯊꯛꯆꯤꯟꯕꯗꯣ ꯂꯣꯏꯁꯨ ꯐꯕꯅꯦ ꯑꯗꯨꯒ ꯍꯣꯏ ꯑꯩꯈꯣꯏ ꯁꯤꯗꯕꯨꯗꯤ ꯌꯨꯝꯗ ꯅꯤꯅ ꯍꯧꯔꯦ ꯑꯗꯨꯗꯗꯤ ꯍꯧꯔꯝꯃꯣꯏ ꯂꯥꯡꯊ꯭ꯔꯩꯒꯨꯝꯕꯗꯣ ꯑꯗꯨꯁꯨ ꯆꯥꯕ ꯐꯕꯅꯦ
ꯎꯝ ꯍꯣꯏ ꯁꯤꯗ ꯅꯪ ꯍꯧꯋꯤꯔ ꯍꯧꯗ꯭ꯔꯤꯔꯥ ꯒ꯭ꯌꯥꯟ ꯇꯥꯗ꯭ꯔꯗꯤꯗꯤ ꯅꯪꯅ ꯍꯧꯖꯤꯛ ꯍꯥꯏꯗꯣ ꯑꯩꯗꯤ ꯃꯁꯛ ꯁꯨ ꯈꯪꯗꯤꯅꯦ
ꯍ ꯌꯦꯁ ꯉꯥꯡ ꯇꯥꯗ ꯑꯗꯨꯃꯥꯏꯅ ꯇꯧꯕꯒꯤ ꯄꯨꯛ ꯅꯨꯡꯉꯥꯏꯇꯕꯗꯣ ꯂꯩꯐꯝ ꯆꯥꯐꯝ ꯈꯪꯗꯕꯅꯤ ꯏꯁꯥꯗ
ꯍꯣꯏ ꯈꯪꯗꯦ ꯑꯗꯩꯗꯤꯅꯦ ꯀꯩꯅꯣ ꯇꯧꯔꯦ ꯍꯥꯏꯕ ꯑꯁ ꯑꯩ ꯃꯊꯥ ꯌꯥꯝ ꯁꯥꯏꯗ ꯀꯣꯛꯁꯦ ꯀꯃꯥꯏꯅ ꯇꯧꯗꯣꯏꯅꯣ ꯈꯪꯗꯦ ꯑꯩ ꯀꯣꯛꯁꯦ ꯌꯥꯝ ꯅꯨꯡꯉꯥꯏꯇꯕꯩ ꯇꯥꯏꯞꯇ ꯇꯧꯈ꯭ꯔꯦ ꯉ ꯍꯥꯏꯗꯤ ꯉꯁꯥꯏ ꯌꯥꯎꯍꯧꯕꯗ ꯑꯩꯗꯤ ꯑꯗꯨꯝ ꯅꯨꯡꯉꯥꯏꯇꯕꯤꯗ ꯂꯩꯔꯒ ꯍꯧꯖꯤꯛꯁꯨ ꯑꯃꯨꯛ ꯍꯦꯟꯅ ꯅꯨꯡꯉꯥꯏꯁꯤꯜꯂꯛꯇꯕꯗꯣ ꯈꯪꯕ꯭ꯔꯥ ꯃꯊ ꯐ ꯇꯧꯕꯗ ꯑꯩꯈꯣꯏ ꯆꯪꯗꯣꯏ ꯃꯥꯟꯗ꯭ꯔꯦ ꯄ ꯑꯩꯁꯤꯗꯗ ꯉꯥꯏꯍꯥꯛ ꯇꯨꯝꯃꯒ ꯑꯩ ꯉꯥꯏꯍꯥꯛ ꯇꯨꯝꯃꯨꯒ ꯑꯩ ꯇꯨꯝ ꯐꯖꯅ ꯇꯨꯝꯗꯕꯁꯨ ꯌꯥꯝ ꯀꯨꯏꯑꯕ ꯅꯨꯡꯊꯤꯟꯒꯥꯁꯦ ꯇꯨꯝꯗꯕ ꯑꯗꯩꯗꯤ ꯅꯨꯡꯗꯥꯡꯁꯨ ꯊꯦꯡ ꯊꯦꯡ ꯈꯨꯝꯃꯒꯅꯦ ꯑꯗꯨꯝ ꯌꯥꯍꯥꯎꯕꯨꯗꯤ ꯊꯦꯡꯉꯦꯕ ꯑꯩꯁꯦ ꯑꯗꯨꯝ ꯑꯗꯨꯏꯁꯨ ꯃꯇꯝ ꯃꯐꯝ ꯃꯐꯝ ꯃꯇꯝ ꯆꯥꯅ ꯇꯨꯝꯗꯕꯒꯤ ꯋꯥꯕꯗꯣ ꯑꯗꯩꯗꯤ ꯑꯗꯨꯝ ꯅꯨꯡꯊꯤꯟ ꯇꯨꯝꯕ ꯀꯥꯁꯦ ꯊꯥꯏꯅꯗꯤ ꯑꯩꯁꯦ ꯑꯗꯨꯝ ꯉꯝꯃꯝꯃꯦꯕ ꯊꯥꯏꯅꯗꯤ ꯑꯗꯨꯝ ꯈꯔ ꯇꯨꯝꯒꯜꯂꯦꯕ ꯑꯩꯁꯦ ꯍꯥꯏꯗꯤ ꯑꯗꯨ ꯍꯧꯖꯤꯛꯇꯤ ꯑꯗꯨꯁꯨ ꯇꯨꯝꯗꯦ
ꯍꯣꯏ ꯍꯣꯏ ꯉꯥꯛꯇꯪ ꯇꯨꯝꯊꯣꯛꯑꯣ ꯅꯪꯁꯨ ꯇꯥꯕ꯭ꯔꯣ
ꯇꯥꯔꯣ ꯍꯥꯏꯔꯣ ꯑꯗꯨꯅ ꯉꯁꯤ ꯀꯩꯀꯩ ꯇꯧꯔꯣ ꯑꯃꯇ ꯍꯥꯏꯔꯛꯑꯣꯁꯦ ꯃꯀꯣꯛꯇꯒꯤ ꯋꯥꯔꯤ ꯑꯃꯝꯇ ꯂꯤꯔꯛꯑꯣ
ꯐꯠ ꯊꯝꯃꯤꯒꯦ ꯑꯗꯨꯒꯅꯦ ꯑꯃꯨꯛ ꯇꯧꯔꯛꯀꯦ
ꯇꯧꯔꯛꯀꯥꯟ ꯍꯧꯖꯤꯛ ꯑꯗꯨꯝ ꯍꯥꯏꯔꯛꯑꯣ
ꯍꯥꯥ
ꯍꯧꯖꯤꯛ ꯑꯗꯨꯝ ꯍꯥꯏꯔꯛꯑꯣ
ꯎꯝ ꯑꯩꯗꯣ ꯉꯁꯤꯅꯦ ꯅ ꯇꯥꯅ ꯍꯒꯠꯂꯦ ꯍꯧꯒꯠꯂꯒ ꯑꯩꯈꯣꯏꯒꯤ ꯏꯃꯨꯡꯁꯦ ꯀꯩꯗꯧꯔꯤꯅꯣ ꯈꯪꯗꯦꯕ ꯑꯗꯨꯝꯅꯦ ꯐꯅ ꯉꯟꯅ ꯍꯧꯣꯒꯠꯂꯁꯨꯅꯦ ꯃꯤ ꯃꯈꯩꯁꯦ ꯃꯁꯥ ꯃꯁꯥꯗ ꯊꯕꯛ ꯌꯦꯟꯊꯣꯛꯅꯕꯁꯦ ꯑꯗꯨꯝ ꯊꯦꯡꯈꯤꯕ ꯑꯗꯨꯝꯅꯦ ꯑꯩꯈꯣꯏ ꯃꯥꯈꯣꯏ ꯁ ꯉꯟꯅꯗꯤ ꯍꯧꯒꯠꯂꯦꯕ ꯌꯥꯝꯅ ꯑꯗꯨꯒ ꯑꯗꯨꯝ ꯊꯦꯡꯉꯦ ꯊꯦꯡꯕꯗꯤ ꯍꯦꯛꯇ ꯑꯗꯨꯅ ꯑꯩꯗꯣ ꯍꯧꯒꯠꯂꯒ ꯏꯃꯨꯡ ꯋꯥꯏꯔꯝ ꯁꯤꯗꯣꯛ ꯁꯤꯟꯗꯣꯛ ꯇꯧꯔꯦ ꯑꯗꯨꯒ ꯆꯥ ꯂꯣꯜꯂꯒ ꯑꯩꯈꯣꯏ ꯑꯉꯥꯡ ꯑꯃ ꯂꯩꯕꯗꯣ ꯃꯥꯗꯨꯣ ꯃꯣꯏ ꯍꯧꯖꯤꯛ ꯁ꯭ꯀꯨꯜꯗꯨ ꯉꯟꯅ ꯈꯔ ꯉꯟꯅ ꯀꯥꯔꯦꯕ ꯍꯥꯟꯅꯗꯒꯤ ꯑꯗꯨꯅ ꯃꯥ ꯍꯧꯗꯣꯛꯑꯒ ꯃꯥꯒꯤ ꯆꯥꯅ ꯊꯛꯅꯕ ꯇꯧꯔꯒ ꯄꯤꯖꯔꯦ ꯄꯤꯖꯔꯒ ꯑꯩꯁꯨ ꯑꯩꯒꯤ ꯆꯥꯐꯝ ꯊꯣꯛꯄ ꯆꯥꯔꯒꯅꯦ ꯃꯥꯁꯨ ꯁ꯭ꯀꯨꯜ ꯊꯤꯟꯕ ꯑꯣꯏꯅ ꯑꯗꯒꯤ ꯑꯩꯁꯨ ꯂꯥꯏ ꯄꯥꯕ ꯆꯠꯄꯗꯣ ꯑꯗꯨ ꯂꯥꯛꯑꯦ ꯑꯗꯨꯒ ꯃꯥ ꯁ꯭ꯀꯨꯜ ꯍꯜꯂꯛꯑ ꯃꯇꯨꯡꯗ ꯀꯣꯟꯅ ꯑꯃꯨꯛ ꯑꯩꯁꯨ ꯌꯨꯝꯗ ꯍꯜꯂꯒ ꯆꯥꯛꯇꯨ ꯆꯥꯃꯤꯟꯅꯔꯦ ꯑꯗꯨꯒ ꯉꯥꯛꯇꯪ ꯄꯣꯊꯥꯔꯒ